ꯇꯥꯎꯔꯣ ꯇꯥꯏ ꯍ ꯀꯩꯗꯧꯔꯤꯒ ꯆꯥꯔꯦ ꯍꯣꯏ
ꯀꯔꯦꯟ ꯁꯥꯡ ꯑꯩ ꯆꯥꯗ꯭ꯔꯤ
ꯑꯩꯔꯣ
ꯎꯝ
ꯍꯋꯥꯏꯒ ꯑꯁ ꯁꯏꯑ ꯑꯗꯨꯝ ꯆꯥꯏꯗ
ꯀꯔꯤ ꯀꯔꯤ ꯍꯋꯥꯏ
ꯃꯃꯤꯡ ꯈꯪꯗꯦ ꯃꯔꯨ ꯁꯥꯎꯕꯖꯥꯠꯇꯣ ꯑꯗꯨꯅꯦ ꯃꯃꯤꯡ ꯃꯃꯤꯡ ꯈꯪꯗꯦꯅ
ꯑꯩꯈꯣꯏꯗꯤ ꯊꯣꯡꯕ ꯂꯣꯏꯗ꯭ꯔꯤ ꯃꯃꯤꯡ
ꯍꯥꯥ
ꯗꯕꯅ ꯁꯁꯦ ꯎꯝ ꯅꯥꯒꯅꯤ ꯀꯣ
ꯑꯗꯨ ꯑꯩꯅ ꯑꯩꯅ ꯑꯗꯨꯝ ꯈꯪꯗꯕ ꯋꯥ ꯑꯇꯩꯗꯤ ꯈꯪꯉꯕꯅꯤꯗ ꯃꯔꯨ ꯌꯥꯝ ꯆꯥꯎꯋꯦ ꯃꯀꯨꯁꯨ ꯑꯗꯨꯝ ꯈꯣꯑꯒ ꯆꯥꯕ ꯌꯥꯏ
ꯈꯪꯉꯦꯅꯦ ꯑꯩꯗꯤ ꯈꯪꯉꯦꯅꯦ ꯍꯋꯥꯏ ꯍꯋꯥꯏ ꯃꯪꯒꯜꯗꯨꯅꯤꯅꯦ
ꯃꯪꯒꯜ ꯍꯥꯏꯕ ꯃꯪꯒꯥꯜ ꯅꯠꯇꯦ
ꯃꯪꯒꯜꯅꯦ ꯑꯗꯨ ꯃꯪꯒꯜ
ꯃꯪꯒꯜ
ꯍꯣꯏ ꯉꯧꯔꯒꯁꯨ ꯆꯥꯕ ꯌꯥꯕ ꯊꯣꯡꯉꯒꯁꯨ ꯆꯥꯕ ꯌꯥꯕꯗꯣ
ꯑꯗꯨ ꯑꯗꯨ ꯅꯠꯇꯕ ꯃꯥꯜꯂꯦꯗ ꯍꯥꯏꯗꯤ ꯃꯔꯨꯗ ꯌꯥꯝ ꯆꯥꯎꯋꯦ ꯃꯪꯒꯟ ꯃꯥꯟꯗꯦ ꯃꯪꯒꯟꯗ ꯀꯩ
ꯁꯧꯒ꯭ꯔꯤ ꯁꯧꯒ꯭ꯔꯤ ꯊꯣꯡꯕꯗ ꯍꯥꯞꯄꯗꯨ ꯅꯠꯇ꯭ꯔꯣ
ꯁꯣꯏ ꯃꯅ ꯃꯣꯏꯅ ꯌꯣꯟꯕ ꯄꯝꯅꯤꯡꯗꯤ ꯃꯀꯨ ꯍꯇ ꯃꯀꯨ ꯍꯥꯛꯇ ꯃꯀꯨꯣꯊꯣꯔꯒ ꯃꯔꯨ ꯍꯞꯇꯥ ꯌꯣꯜꯂꯦꯕ
ꯍꯣꯏꯌꯦ ꯑꯗꯨ ꯃꯀꯨ ꯌꯥꯎꯔꯒ ꯊꯣꯡꯉꯁꯨ ꯌꯥꯏꯌꯦ ꯑꯩꯅ ꯍꯥꯏꯕꯗꯤ ꯍꯋꯥꯏ ꯅꯪꯒꯤ ꯍꯋꯥꯏꯗꯣ ꯄꯥꯛꯄ꯭ꯔꯥ ꯔꯥꯎꯟ ꯑꯣꯏꯕ꯭ꯔꯥ ꯃꯇꯨꯡ ꯆꯥꯕ꯭ꯔꯥ ꯍꯪꯕꯅꯦꯗ ꯑꯩꯅ ꯍꯪꯕꯗꯤ
ꯄꯥꯛꯞꯁꯨ ꯄꯥꯏꯑ ꯑꯗꯨꯒ ꯔꯥꯎꯟꯒꯤ ꯑꯣꯏꯗꯦ
ꯑꯣ ꯑꯗꯨꯗꯤ ꯍꯋꯥꯏ ꯔꯥꯖꯃ ꯍꯋꯥꯏ ꯔꯥꯖꯃ ꯑꯣꯏꯔꯝꯒꯅꯤ
ꯔꯁꯃꯥꯗꯤꯩ ꯈꯪꯉꯦ ꯔꯁꯃꯥꯗꯤ ꯑꯉꯥꯡꯃꯨꯛ ꯅꯠꯇ꯭ꯔꯥ
ꯈꯪꯗ꯭ꯔꯦ ꯑꯗꯨꯗꯤ ꯑꯩ ꯉꯥꯡꯗꯕꯁꯨ
ꯎꯝ ꯔꯁꯃꯥꯗꯤ ꯍꯥꯏ ꯑꯩ ꯈꯪꯉꯦꯗ ꯅꯁꯃꯥꯗꯤ ꯑꯗꯨꯝ ꯍꯥꯟꯅ ꯆꯥꯏꯕ ꯅꯗꯤ ꯀ ꯀꯩ ꯆꯥꯔꯦ
ꯀꯔꯤꯝ ꯆꯥꯗ꯭ꯔꯤ ꯉꯁꯥꯏ ꯑꯌꯨꯛ ꯆꯥꯊꯑꯦ ꯑꯗꯣ ꯑꯩꯈꯣꯏꯒꯤ ꯆꯞ ꯂꯣꯏꯗ꯭ꯔꯤ ꯀꯣꯕꯤ ꯊꯪꯉꯦ ꯑꯩꯈꯣꯏꯒꯤꯗꯤ
ꯎ ꯍꯧꯖꯤꯛꯐꯥꯎ ꯆꯥꯛ ꯆꯥꯗ꯭ꯔꯗꯤ
ꯊꯦꯡꯗ꯭ꯔꯤꯗ ꯑꯩꯈꯣꯏꯗꯤ ꯊꯦꯡꯉ ꯊꯦꯡꯉ ꯑꯗꯨꯝ ꯆꯥꯏ ꯄꯨꯡ ꯕꯥꯔꯣ ꯄꯨꯡ ꯕꯥꯔꯣꯗ ꯍꯣꯏ ꯄꯨꯡ ꯕꯥꯔꯣꯗ ꯆꯥꯏ ꯑꯩꯈꯣꯏꯗꯤ
ꯐꯥꯎꯇ ꯊꯔꯗꯤ ꯁꯤꯅ ꯍꯥꯔꯅꯦ
ꯎꯝ ꯑꯌꯨꯛꯇꯟꯖ ꯑꯌꯨꯛꯇ ꯇꯟꯖꯥꯔꯤꯁꯤꯗꯤ
ꯎꯝ ꯍꯣꯏ ꯅꯣꯏ ꯑꯗꯨꯃꯥꯏꯅ ꯇꯧꯅꯦ ꯌꯥꯗꯅꯦ ꯆꯥꯛꯁꯦ ꯈꯥꯡꯕ ꯌꯥꯗꯕꯅꯤꯅ ꯐ ꯂꯩꯇꯦ
ꯑꯩꯁ ꯆꯥꯛ ꯈꯥꯡꯕ ꯌꯥꯗꯦ ꯅꯣꯡꯃꯗ ꯆꯥꯛ ꯃꯔꯤ ꯃꯉꯥ ꯆꯥꯕ ꯃꯤ ꯑꯣꯏꯔꯦ ꯖꯥꯠꯂꯥ
ꯎꯝ ꯑꯗꯨꯗꯤ ꯌꯥꯎꯗꯦ ꯑꯗꯣ
ꯆ ꯂꯥꯝꯕꯒ ꯆꯥꯕ ꯆ ꯂꯥꯝꯕꯒ ꯆꯕ
ꯅꯨꯡꯇꯤꯒꯤ ꯑꯗꯨꯝ ꯆꯥꯕꯗꯣ ꯑꯍꯨꯝꯂꯛ ꯆꯥꯏꯦ ꯎꯝ ꯑꯍꯨꯝ꯭ꯔꯥ ꯍꯥꯏꯕꯨ ꯅꯨꯡꯊꯤꯜ ꯑꯃ ꯅꯨꯡꯗꯥꯡ ꯑꯃ ꯑꯌꯨꯛꯇ ꯑꯃ
ꯌꯥꯃꯦꯍꯦ
ꯌꯥꯝ
ꯁꯣꯜꯂꯝꯒꯅꯤ ꯑꯗꯨꯗꯤ ꯌꯥꯝꯅ ꯌꯥꯝꯅ ꯁꯣꯜꯂꯝꯒꯅꯤ
ꯀꯗꯦ ꯍꯥꯏꯦ
ꯊꯣꯂꯝꯒꯅꯤ ꯑꯗ ꯆꯥꯛ ꯆꯥꯛꯇꯣ ꯑꯗꯨꯃꯥꯏꯅ ꯆꯥꯛꯒ ꯀꯩꯅꯃꯥꯏ
ꯆ ꯆꯥꯕꯗꯣ ꯌꯥꯝ ꯆꯥꯕ ꯅꯠꯇꯦꯚ ꯆꯥꯕꯗꯤ ꯈꯤꯇꯪ ꯈꯤꯇꯪ ꯂꯥꯕ ꯃꯇꯝꯗ ꯈꯔ ꯈꯔ ꯆꯥꯕ ꯋꯥꯅꯤꯗ ꯌꯥꯝ ꯌꯥꯝ ꯆꯠꯁꯤꯜꯂꯔꯕꯅꯤ ꯑꯁ ꯌꯥꯔꯒꯦꯗ
ꯑꯗꯨꯗꯤ ꯑꯦꯟꯁꯥꯡ ꯑꯍꯥꯎꯕ ꯊꯣꯡꯕ ꯅꯨꯃꯤꯠꯇꯗꯤ ꯃꯤꯅꯤꯠꯀꯤ ꯉꯥꯛꯇꯪ ꯂꯩꯕꯒ ꯑꯃꯨꯛ ꯆ ꯉꯥꯛꯇꯪ ꯂꯩꯕꯒ ꯑꯃꯨꯛ ꯆꯥ ꯇꯧꯔꯝꯒꯅꯤ
ꯎꯝ ꯑꯩꯗꯤ ꯏꯟꯁꯥꯡ ꯍꯥꯎꯕ ꯆꯥꯔꯁꯨ ꯑꯗꯨ ꯀꯗ ꯆꯥꯗꯕꯅꯤꯗ ꯂꯥꯝꯕ ꯃꯇꯝꯅ ꯐꯅꯩ ꯍꯦꯛ ꯑꯗꯨꯝ ꯆꯥꯏꯗ ꯑꯌꯥꯝꯕ ꯁꯥ ꯊꯣꯡꯉꯁꯨ ꯑꯇꯣꯏꯗ ꯊꯣꯡꯉꯁꯨ ꯀꯧꯥꯏ
ꯁꯥ ꯊꯣꯡꯕꯒ ꯅꯟꯁꯥꯡ ꯅꯥꯄꯤ ꯊꯣꯡꯕꯒ ꯆꯥꯕ ꯃꯥꯟꯅꯩꯕ ꯊꯥꯖꯩꯍꯦ
ꯑꯩꯗꯤ ꯑꯩꯗꯤ ꯏꯁꯁꯤ ꯀꯔꯤ ꯍꯥꯏꯁꯤꯔ ꯌꯥꯝꯅ ꯍꯥꯎꯕꯒꯤ ꯑꯣꯏꯅ ꯑꯩꯗꯤ ꯈꯟꯗꯕꯅꯦꯕ ꯑꯩꯗꯤ ꯁꯥꯥ ꯇꯗꯤꯗꯤ ꯃꯥꯟ ꯃꯀꯥꯟ ꯊꯣꯡꯕꯅ ꯃꯅꯦ ꯏꯟꯖꯥ ꯅꯨꯄꯤꯗ ꯑꯣꯏꯅ ꯑꯩꯗꯤ ꯂꯨꯞꯄꯦ
ꯑꯗꯨꯗꯤ ꯅꯪ ꯅꯃꯥꯟꯅꯕꯅ ꯁꯥ ꯊꯣꯡꯉꯒ ꯅꯃꯥꯟꯅꯕꯅ ꯁꯥ ꯊꯣꯡꯉꯒ ꯅꯪꯅ ꯀꯩꯅꯣ ꯊꯣꯡꯕꯗꯣ ꯅꯪ ꯁꯥ ꯊꯣꯡꯕꯗꯁꯨ ꯆꯥꯗꯕꯤꯗ ꯑꯦꯟꯁꯥꯡꯅ ꯅꯨꯄꯤꯗꯣ ꯆꯥꯔꯒ ꯂꯩꯕ꯭ꯔꯅꯤ ꯂꯩꯔꯝꯃꯣꯏꯗ
ꯆꯥꯕꯁꯤꯀꯣ ꯍꯥꯏꯗꯤ ꯎꯝ ꯃꯇꯨꯡ ꯑꯅꯤ ꯑꯍꯨꯝ ꯑꯗꯨꯅ ꯂꯣꯏꯔꯦ ꯆꯥꯛ ꯆꯥꯕꯗ ꯌꯥꯝ ꯆꯥꯗꯦ ꯑꯗꯨꯝ ꯂꯣꯏꯔꯦ ꯑꯇꯩ ꯑꯇꯩꯖꯤꯛ ꯆꯝꯐꯨꯒꯨꯝꯕ ꯎꯝ ꯑꯇꯩ ꯑꯇꯩꯅ ꯆꯥꯕꯅ ꯑꯗꯨꯝ ꯃꯤꯛꯁ ꯁꯤꯡꯖꯨꯒꯨꯝꯕ
ꯆꯝꯐꯨꯠꯇ ꯐꯕꯁꯦ ꯀꯔꯤꯅꯣ ꯈ꯭ꯋꯥꯏ ꯐꯒꯦꯅꯦ
ꯆꯝꯐꯨꯠꯇ ꯐꯥꯎꯕꯁꯦ ꯍꯛꯆꯥꯡꯒꯤ ꯑꯣꯏꯅꯗꯤ ꯑꯩꯒꯤ ꯑꯩꯒꯤ ꯑꯣꯏꯔꯗꯤ ꯀꯩꯅꯣ ꯗꯣ ꯍꯋꯥꯏ ꯀꯩꯅꯣꯗꯣ ꯍꯋꯥꯏ ꯁꯥꯡ ꯂ ꯑꯗꯨꯦꯗ
ꯌꯥꯝ ꯂꯩꯌꯦ ꯑꯩꯈꯣꯏꯗ ꯑꯩꯈꯣꯏꯗ ꯑꯌꯥꯝ ꯂꯩ ꯆꯥꯅꯤꯡꯗꯕꯒꯤ ꯂꯧꯔꯣ ꯂꯥꯛꯑꯣ
ꯑꯗꯨꯒ ꯑꯩꯗꯤꯀꯣ ꯑꯩꯗꯤ ꯗꯥꯜ ꯁꯦ ꯀꯣ ꯅꯔꯨꯒ ꯆꯕ ꯃꯣ ꯇ ꯆ ꯆꯝꯐꯨ ꯑꯣꯏꯅ ꯆꯥꯅꯤꯡꯉꯩꯗꯤ
ꯅꯥꯕꯥ ꯀꯥꯟꯗꯗꯤ ꯅꯥꯕꯥ ꯀꯥꯟꯗꯗꯤ ꯀꯅꯥ ꯉꯧꯔꯒ ꯆꯥꯒꯗꯧꯕ ꯆꯝꯐꯨꯠ ꯉꯥꯛꯇꯅꯦ ꯃꯤꯅ ꯆꯥꯔꯤꯁꯦ
ꯇꯝꯐ ꯍꯣꯏ ꯆꯝꯐꯨꯠ ꯑꯗꯨꯝ ꯉꯧꯔꯒ ꯆꯝꯊꯣꯡꯗꯣ ꯑꯗꯨꯝ ꯆꯥꯕꯅ ꯍꯦꯟꯅ ꯍꯥꯎꯗ ꯗꯥꯜ ꯗꯤ ꯃꯍꯤ ꯌꯥꯎꯗꯕꯤꯗꯤꯀꯣ ꯅꯞꯅꯞꯗꯊꯔꯒ
ꯎꯝ ꯌꯥꯝ ꯃꯅꯥꯕ ꯅꯃꯥꯟꯅꯕꯗ ꯁꯥ ꯐꯨꯠꯂꯣ ꯍꯥꯏꯌꯣ ꯅꯪꯒꯤ ꯑꯗꯨꯒ ꯅꯪꯒꯤꯅ ꯍꯋꯥꯏ ꯆꯝꯐꯨ ꯇꯧ ꯍꯥꯏꯌꯣ
ꯍꯣꯏ ꯍꯥꯏꯒꯦ ꯑꯩꯗꯤ ꯊꯥꯎ ꯍꯞꯖꯥꯠꯁꯦ ꯑꯩꯗꯤ ꯄꯥꯛ ꯆꯅꯗꯦꯕ ꯑꯩꯉꯣꯟꯗ ꯑꯗꯨ ꯇꯅꯤꯡꯉ ꯌꯥꯝꯅ
ꯃꯤ ꯃꯁꯥ ꯐꯠꯇꯕ ꯃꯤ ꯑꯃ ꯃꯤ ꯃꯁꯖ ꯐꯝꯕ ꯃꯤ ꯌꯥꯝ ꯃꯥꯗ ꯑꯗꯨꯗꯤ
ꯅꯤ ꯌꯥ ꯈꯪꯅꯤ ꯈꯪꯅꯤꯗ
ꯉꯥꯡꯕꯒ ꯑꯣꯏꯕꯒ ꯑꯣꯅꯔꯝꯒꯅꯤꯀꯣ
ꯑꯁ ꯍꯣꯏ ꯑꯣ ꯑꯣꯏꯔꯝꯃꯁꯨ ꯌꯥ ꯈꯪꯗꯦꯗꯤ ꯑꯗꯨꯝ ꯐꯕ
ꯑꯩ ꯊꯥꯖꯩ ꯑꯩ ꯑꯩ ꯊꯥꯖꯩꯗ ꯅꯪ ꯉꯥꯡꯉꯤꯗ ꯑꯩ ꯊꯥꯖꯩꯗ
ꯑ
ꯅꯪꯅ ꯍꯥꯏꯕ ꯃꯈꯣꯏꯗ ꯑꯩ ꯄꯨꯂꯞ ꯊꯥꯖꯩ
ꯎꯝ ꯊꯥꯖꯔꯗꯤ ꯌꯥꯝ ꯐꯩ ꯅ ꯗꯣ ꯍꯣꯏꯗꯤ
ꯉꯁꯤ ꯁꯧꯔꯤ ꯉꯁꯤ ꯁꯧꯒꯔꯤ ꯁꯧꯒꯔꯤ ꯆꯥꯕꯗꯁꯨ ꯑꯩ ꯊꯖꯩ ꯄꯖ ꯊꯥꯖꯩ
ꯍꯣꯏ ꯌꯥꯝ ꯊꯦꯡꯅꯖꯥꯠꯅꯤ ꯍꯣꯏ ꯑꯗꯨꯗꯤ ꯁꯧꯒꯔꯤꯁꯨ ꯍꯋꯥꯏꯁꯨ ꯂꯣꯏꯅꯃꯛ ꯁꯨꯅ ꯊꯧꯕꯅꯤꯅ ꯊꯃꯣꯏ ꯁꯦꯃꯣꯏ ꯁꯩꯅꯕꯕꯤꯗꯨ ꯋꯥꯔꯤ ꯅꯨꯡꯇꯤꯒꯤ ꯍꯥꯏꯔꯅꯤ ꯑꯗꯨꯝ ꯍꯥꯏꯕꯅꯤꯅ
ꯑꯦꯟꯁꯥꯡ ꯇꯔꯥꯒꯤ ꯃꯃꯤꯡ ꯍꯥꯏꯌꯣꯅꯦ ꯑꯗꯨꯗꯤ
ꯖꯥꯡꯉꯣ
ꯎꯝ
ꯑꯩꯗꯤ ꯃꯤꯡꯁꯦ ꯂꯣꯏꯅ ꯈꯪꯗꯦꯗ ꯎꯝ
ꯈꯪꯗꯕ ꯌꯥꯔꯦ ꯑꯦꯟꯁꯥꯡ ꯑꯦꯟꯁꯥꯡ ꯌꯥꯝ ꯑꯦꯟꯁꯥꯡ ꯅꯥꯄꯤꯒꯨꯝꯕ ꯑ ꯃꯥ ꯃꯁꯤꯡ ꯆꯥꯕ ꯃꯤꯅ ꯑꯗꯨꯒꯤ ꯃꯃꯤꯡ ꯈꯪꯗꯦ ꯀꯩꯅꯣ ꯄꯥꯝꯅ ꯆꯥꯕ ꯃꯤꯅ ꯍꯥꯏꯌꯣꯔꯦ
ꯎꯝ ꯍꯣꯏ ꯍꯥꯏꯒꯦ ꯑꯩꯅ ꯑꯩꯅ ꯈ꯭ꯋꯥꯏꯒꯤ ꯆꯥꯉꯝꯃꯤꯁꯦ ꯍꯪꯒꯥꯝꯁꯨ ꯆꯥꯦꯀꯣ ꯍꯪꯒꯥꯝ ꯆꯥꯏ ꯀꯣꯕꯤ ꯀꯣꯕꯤ ꯂꯥꯏ ꯆꯥꯏ ꯀꯣꯕꯤ ꯃꯥꯒꯤ ꯀꯩꯅꯣꯗꯤ ꯄꯥꯛꯁꯗꯦ ꯌꯣꯝꯗꯥꯛꯇꯣ ꯃꯅꯥꯗꯣ ꯑꯗꯨꯗꯤ ꯄꯥꯛ ꯆꯥꯅꯤꯡꯗꯦ ꯑꯗꯨꯒ ꯕ꯭ꯔꯣꯀꯣꯂꯤ ꯆꯥꯏꯌꯦ ꯍꯥꯥ ꯀꯣꯕꯤ ꯂꯩꯅꯗꯕ ꯑꯃꯗꯣ ꯑꯗꯨꯗꯤ ꯄꯥꯛ ꯆꯅꯤꯡꯗꯦ
ꯁꯣꯔꯤ
ꯍꯋꯥꯏ ꯃꯃꯤꯡꯁꯦ ꯍꯋꯥꯏ ꯑꯁꯥꯡꯕꯁꯨ ꯆꯥꯏ ꯀꯣ ꯍꯋꯥꯏ ꯆꯥꯏ ꯍꯣꯏ ꯃꯨꯕꯤ ꯆꯥꯏꯌꯦ
ꯀꯣꯕꯤ ꯐꯨꯜ
ꯍꯥ ꯀꯣꯕꯤ ꯐꯨꯜ ꯍꯥꯏꯕ꯭ꯔꯥ ꯍꯥꯏꯗꯕ ꯈꯪꯗꯦꯍꯦ ꯅꯣꯏꯅ ꯍꯥꯏꯕꯗꯣ ꯑꯗꯨꯒ ꯀꯣꯕꯤ ꯀꯩꯅꯣꯗꯣ ꯃꯥꯒꯤ ꯌꯥꯝ ꯊꯣꯠ ꯊꯣꯠ ꯂꯥꯎꯕꯗꯣ ꯀꯣꯕꯤ ꯀꯣꯕꯤ ꯄꯥꯝꯕꯤ ꯅꯥꯎꯕꯗꯨ ꯑꯗꯨꯁꯨ ꯍꯥꯎꯋꯦ ꯍꯥꯎꯗꯤ ꯑꯇꯣꯞꯄ ꯍꯋꯥꯏ ꯍꯋꯥꯏ ꯃꯈꯩꯗꯤ ꯑꯗꯨꯝ ꯆꯥꯏꯗ ꯃꯇꯥꯁꯥꯔꯦ
ꯃꯁꯤꯡ ꯁꯨꯗ꯭ꯔꯤ
ꯔꯁꯃꯗꯨ ꯔꯁꯃꯗꯨ ꯆꯔꯦ ꯃꯅꯥ ꯃꯁꯤꯡꯗꯣ ꯈꯪꯗꯦꯅꯦ ꯑꯩꯈꯣꯏꯔꯣꯝ ꯑꯩꯈꯣꯏꯔꯣꯝꯗꯒꯤ ꯃꯅꯥ ꯃꯁꯤꯡꯁꯨ ꯑꯗꯨꯝ ꯆꯥꯏ ꯆꯥꯕꯗꯤ ꯑꯇꯩꯗꯤ ꯁꯤ ꯗꯨꯀꯥꯟꯗ ꯌꯧꯕꯁꯤꯡꯗꯤ ꯃꯃꯤꯠ ꯑꯗꯨꯣꯏꯅ ꯈꯪꯗꯕꯅꯤꯅ ꯅꯪꯗꯤ ꯉꯁꯤ ꯑꯗꯨꯝ ꯂꯩꯒꯗ꯭ꯔꯣ ꯌꯨꯝꯗ ꯊꯣꯛꯍꯛꯏꯕ꯭ꯔꯣ ꯍꯥꯥ
ꯊꯣꯠ ꯊꯣꯠ ꯂꯥꯎꯕꯁꯦ ꯀꯔꯤ
ꯀꯣꯕꯤ ꯍꯥꯏ ꯀꯩꯅꯣ ꯃꯥꯒꯤ ꯀꯣꯕꯤ ꯂꯩꯒ ꯑꯇꯩ ꯑꯇꯩ ꯂꯣꯏꯅꯃꯛꯦꯛ ꯍꯦꯛꯄ ꯂꯣꯏꯕ ꯃꯇꯨꯡꯗ ꯃꯥꯒꯤ ꯃꯇꯣꯟ ꯍꯥꯏꯕ꯭ꯔꯥ ꯀꯩ ꯍꯥꯏ ꯔ ꯊꯣꯛꯄꯗꯣ
ꯀꯣꯕꯤꯔꯣ
ꯃꯥ ꯍꯣꯏ
ꯀꯣꯕꯤꯗ ꯀꯣꯕꯤ ꯃꯈꯜ ꯑꯅꯤꯅꯦ ꯂꯩꯔꯤꯗꯣ ꯀꯣꯕꯤ ꯀꯣꯕꯤ ꯀꯣꯕꯤ ꯂꯩꯅꯦ ꯀꯣꯕꯤ ꯐꯨꯜꯅꯦ ꯑꯅꯤꯁ ꯈꯛꯇꯅꯦ
ꯐꯨꯜ ꯀꯣꯕꯤ ꯂꯩ ꯍꯥꯏꯅ ꯍꯣꯏ ꯀꯣꯕꯤ ꯂꯩ ꯍꯥꯏꯅ ꯑꯉꯧ ꯑꯉꯧꯕ ꯌꯥꯎꯕꯗꯣ ꯂꯩ ꯃꯥꯟꯕ ꯁꯥꯠꯄꯗꯣ ꯇꯥꯕ꯭ꯔꯣ